ꯑꯆꯥ ꯑꯠꯆꯥ ꯑꯠꯆꯥ ꯋꯥꯔꯤ ꯁꯥ ꯁꯥꯔꯒ ꯒ꯭ꯔꯨꯞꯇ ꯅꯩꯔꯝꯃꯦꯅꯦ ꯋꯥꯔꯤ ꯁꯥ ꯁꯥꯔ ꯒ꯭ꯔꯨꯞꯇꯁꯨ ꯅꯩꯌꯦꯗꯅ ꯍꯌꯦꯡꯗꯤ ꯕꯣꯜ ꯂꯩꯇꯕ ꯃꯥꯜꯂꯦꯀꯣ
ꯇꯔꯄꯒꯤ
ꯎꯝ ꯈꯪꯗꯦ ꯍꯌꯦꯡ ꯂꯩ ꯍꯌꯦꯡ ꯂꯩꯔꯝ ꯂꯩꯕ ꯃꯥꯜꯂꯦ ꯈꯪꯗꯦ
ꯃꯤꯅ ꯍꯥꯏꯕꯗꯤ ꯂꯩꯇꯦꯅ ꯍꯥꯏꯕ
ꯍꯌꯦꯡꯗꯤ ꯂꯩꯔꯝꯃꯣꯢ ꯒꯦꯞ ꯂꯩꯔꯝꯅꯤ ꯍꯧꯖꯤꯛꯇꯤ ꯀ꯭ꯋꯥꯇꯔ ꯐꯥꯏꯅꯦꯜꯁ ꯁꯥꯅꯗꯧꯅꯤꯅ
ꯎꯝ ꯐꯔꯦ ꯍꯌꯦꯡꯗꯤ ꯐꯖꯅ ꯇꯨꯝꯃꯅꯤ ꯑꯩ
ꯍꯣꯏ ꯐꯖꯅ ꯇꯨꯝꯃꯣ ꯃꯁꯛꯇꯣ ꯍꯦꯟꯅ ꯐꯖꯅꯕ ꯐꯖꯅ ꯇꯨꯝꯃꯨ
ꯑꯣ ꯑꯣ ꯑꯣ ꯑꯁꯦꯡꯕ ꯎꯝ ꯐꯖꯅ ꯐꯖꯅ ꯇꯨꯝꯗꯕꯒꯤꯀꯣ ꯑꯩꯒꯤ ꯃꯤꯠꯇꯣ ꯀꯔꯤ ꯍꯥꯏꯒꯅꯤ ꯅꯥ ꯅꯥꯕ ꯇꯥꯏꯛꯇ ꯇꯧꯔꯦꯕꯣ
ꯈꯪꯗꯕꯁꯦ ꯑꯁ ꯁꯛꯊꯤꯕꯅꯦ ꯍꯦ ꯐꯖꯅ ꯑꯩꯁꯨ ꯈꯪꯉꯦꯕ
ꯃꯥꯅꯦ ꯃꯥꯅꯦ
ꯅꯪ ꯇꯨꯝꯗꯕꯗꯣ ꯃꯤꯟꯁꯦꯟ ꯌꯦꯡꯕꯀꯥꯟꯗ ꯃꯤꯟꯁꯦꯟ ꯌꯦꯡꯕ ꯀꯥꯟꯗ ꯁꯛꯁꯨ ꯁꯤꯌꯦ ꯑꯗꯨꯒꯤ ꯑꯣꯏꯔꯝꯅꯦ ꯄꯤꯝꯄꯜꯁ ꯊꯣꯛꯄꯗꯣ ꯃꯃꯥꯏꯗ ꯑꯁ ꯐꯖꯅ ꯇꯨꯝꯗꯕ
ꯑꯗꯨꯅꯦ ꯇꯨꯝꯗꯕꯗꯣ ꯌꯥꯝ ꯁꯣꯛꯄꯅꯦ
ꯄꯤꯝꯄꯜ ꯁꯨꯛꯇꯣꯛ ꯊꯣꯛꯇꯕꯅꯤ ꯍꯟꯗꯛ ꯑꯩꯒꯤ ꯂꯤꯞꯁꯇ ꯊꯣꯛꯏꯅꯦ ꯑꯥ ꯑꯁ ꯖꯒꯥꯁꯦ ꯌꯥꯝ ꯆꯥꯗꯕ ꯋꯥꯅꯤꯗ
ꯅꯥꯕꯅꯦ ꯆꯤꯟꯗ ꯊꯣꯛꯄꯗꯣ
ꯎꯝ
ꯑꯩ ꯄꯤꯝꯄꯜꯁ ꯍꯧꯖꯤꯛꯀꯥꯟꯁꯦ ꯈꯔ ꯀꯣꯛꯈ꯭ꯔꯦ
ꯍꯟꯗꯛꯁꯦ ꯅꯪꯅ ꯅꯪꯅ ꯇ꯭ꯔꯤꯛꯁ ꯅꯪꯅ ꯃꯦꯖꯤꯛ ꯀꯥꯞꯄ ꯃꯥꯜꯂꯦ ꯑꯩꯒꯤ ꯑꯩꯉꯣꯟꯗ ꯄꯤꯝꯄꯥꯜ ꯊꯣꯛꯂꯥꯛꯌꯦ
ꯑ ꯑꯁ ꯑꯁ ꯑꯁ ꯑꯁ ꯑꯁ ꯑꯩꯗꯤ ꯀꯩꯁꯨ ꯇꯧꯕꯤꯗꯕꯅꯤꯍꯦ
ꯄꯣꯠ ꯁꯦꯝ ꯁꯦꯝꯕ ꯃꯥꯜꯂꯦ ꯅꯪ ꯑꯩꯕꯨ ꯆꯤꯡꯅꯩꯗ
ꯎꯝꯝ ꯊ
ꯆꯤꯛꯅꯩꯀꯣ
ꯆꯤꯡꯅꯒꯅꯤ ꯅꯪ ꯌꯥꯝꯅ
ꯅꯪ ꯂꯩ ꯅꯪ ꯑꯩꯅ ꯍꯥꯏꯕꯁꯤ ꯌꯥꯗ꯭ꯔꯗꯤ ꯄꯣꯠ ꯁꯦꯝ ꯁꯦꯝꯈ꯭ꯔꯅꯤ ꯅꯪꯉꯣꯟꯗ
ꯑꯨꯁ ꯀꯤꯒꯣ ꯅꯣꯏ ꯅꯣꯏꯒꯤ ꯖꯥꯇꯤꯗꯨꯁꯨ ꯑꯗꯨꯃꯥꯏꯅ ꯁꯦꯝꯕ ꯂꯩꯕ꯭ꯔꯣ
ꯑꯩꯈꯣꯏ ꯖꯥꯠꯇꯤꯗꯔꯣ ꯌꯥꯝ ꯂꯩꯕꯅꯦ ꯑꯦ ꯄꯣꯠ ꯁꯦꯝ ꯁꯦꯝꯕ ꯅꯠꯇꯕꯀꯣ ꯍꯥꯏꯕꯗꯤ ꯂꯥꯏꯛ ꯎꯝ ꯃꯤꯉꯣꯟꯗ ꯆꯪꯕ ꯍꯣꯏꯗꯣ ꯀꯔꯤ ꯍꯥꯏꯕ꯭ꯔꯥ ꯀꯃꯥꯏꯅ ꯍꯥꯏꯕ꯭ꯔꯥ ꯈꯪꯗꯦ ꯑꯩꯁꯨ ꯄꯨꯨꯛ ꯅꯥꯍꯥꯟꯕ ꯈꯣꯢꯗꯣ
ꯑꯣꯏ ꯄꯨꯛ ꯅꯕꯗꯣ ꯑꯥ ꯈꯪꯗꯦꯇ ꯈꯪꯗꯦ ꯇꯣꯛꯑꯁꯦ
ꯁꯄꯣꯁ ꯑꯩꯅ ꯁꯄꯣꯁ ꯑꯩꯅ ꯅꯪꯕꯨ ꯌꯥꯝ ꯄꯥꯝꯈ꯭ꯔꯦ ꯍꯥꯏꯔꯁꯤꯅꯦꯀꯣ
ꯑꯥ
ꯑꯗꯨ ꯑꯣꯏꯔꯗꯤ ꯅꯪꯁꯦ ꯍꯣꯔꯦꯟ ꯍꯣꯔꯦꯟ ꯅꯨꯡꯗꯥꯡꯁꯦ ꯅꯪꯉꯣꯟꯗ ꯑꯩ ꯆꯪꯈ꯭ꯔꯅꯤ ꯑꯗꯨꯒ ꯅꯪꯒꯤ ꯄꯨꯛ ꯅꯥꯕ ꯍꯧꯔꯅꯤ ꯅꯪꯁꯦ ꯅꯕ ꯍꯧꯔꯅꯤ ꯑꯗꯨꯒꯨꯝꯕꯩ ꯌꯥꯝ ꯂꯩꯕꯅꯦ ꯈꯣꯢ ꯑꯩꯈꯣꯏ ꯆꯥꯠ ꯁꯨ ꯌꯥꯝ ꯂꯩꯕꯅꯤꯀꯣ ꯑꯗꯨꯀꯨꯝꯕ ꯑꯗꯩ ꯁꯛ ꯐꯖꯕꯤ ꯐꯖ ꯐꯖꯕꯤ ꯁꯛ ꯐꯖꯕ ꯁꯛ ꯐꯖꯕꯤꯁꯤꯡ ꯌꯦꯡꯕ ꯌꯥꯗꯕꯅꯤ
ꯑꯁ ꯑꯁꯨꯝꯕ ꯇꯧꯕꯁꯦ ꯍꯥꯏꯗꯤ ꯐꯠꯇꯕꯅꯦꯕꯀꯣ ꯀꯣꯟꯅ ꯑꯃꯨꯛ ꯍꯟꯈꯤꯕ ꯃꯇꯝꯗ ꯅꯨꯡꯁꯤꯗꯕꯅꯦꯕ
ꯎꯝ
ꯈꯪꯕ꯭ꯔꯥ ꯑꯗꯨꯃꯥꯏꯅ ꯍꯥꯏꯗꯤ ꯑꯩꯅꯁꯨ ꯈꯪꯈ꯭ꯔꯦꯕꯀꯣ ꯍꯥꯏꯗꯤ ꯑꯩꯉꯣꯟꯗꯕꯨꯗꯤꯅꯠ ꯑꯇꯣꯞꯄ ꯃꯤꯗ ꯍꯅꯨꯕꯅꯀꯣ ꯂꯩꯩꯁꯥꯕꯤ ꯃꯆꯥ ꯂꯧ ꯁꯦꯝꯃꯒ
ꯑꯣ
ꯑꯗꯨꯗꯣ ꯀꯣꯟꯅ ꯂꯧꯊꯣꯛꯄ ꯀꯥꯟ ꯀꯣꯟꯅ ꯆꯝꯊꯔꯛꯄ ꯀꯥꯟꯗꯗꯤ ꯃꯥꯏ ꯅꯨꯄꯥꯕꯨ ꯅꯨꯡꯁꯤꯗꯦꯕ ꯃꯥꯗꯣ
ꯎꯝ
ꯑꯗꯨꯃꯥꯏꯅ ꯇꯧꯕꯅꯦꯕ ꯑꯗꯨꯏ ꯐꯠꯇꯕꯅꯦ ꯑꯗꯨꯃꯥꯏꯅ ꯁꯦꯝꯗꯁꯨ ꯌꯥꯏ ꯀꯩꯅꯣ ꯅꯨꯡꯁꯤꯒꯗꯕ ꯃꯤꯗꯤ ꯅꯨꯡꯁꯤꯒꯅꯤꯗ ꯍꯥꯏꯗꯤ ꯂꯩꯕꯥꯅꯤ ꯁꯦ ꯑꯩꯈꯣꯏꯝ ꯀꯩꯅꯣ ꯍꯥꯏ ꯑꯦꯖꯥꯝꯄꯜ ꯍꯥꯏꯒꯦꯕꯀꯣ ꯏꯄꯥꯅꯤꯁꯦ ꯌꯥꯝ ꯅꯨꯡꯁꯤꯅꯔꯦꯕꯀꯣ ꯍꯥꯏꯗꯤ ꯑꯗꯨꯝ ꯂꯧꯅꯔꯅꯤ ꯂꯧꯅꯔꯅꯤ ꯍꯥꯏꯅ ꯑꯗꯨꯝ ꯈꯜꯂꯒ ꯂꯩꯕꯗꯣ ꯂꯩꯕ ꯀꯥꯟꯗ ꯍꯥꯏꯗꯤ ꯏꯁꯣꯔ ꯏꯁꯣꯔ ꯈꯨꯠꯇꯁꯨ ꯂꯩꯌꯦꯅ ꯑꯗꯒꯤ ꯏꯁꯣꯔꯅ ꯏꯕꯥꯅꯤꯒꯤ ꯏꯕꯥꯟꯅꯤꯕꯨ ꯂꯩꯃꯤꯟꯅꯔꯣ ꯂꯧꯅꯔꯣꯅ ꯇꯝꯕꯤꯗ꯭ꯔꯗꯤ ꯑꯗꯨꯝ ꯋꯥ ꯑꯃꯗ ꯀꯥꯏꯅꯔꯨꯅꯤ ꯀꯥꯏꯅꯒꯅꯤꯕ ꯀꯔꯤꯁꯨ ꯂꯩꯇꯕ ꯃꯔꯝꯗ ꯀꯥꯏꯅꯒꯅꯤ ꯂꯧꯅꯔꯣꯅ ꯇꯝꯃꯒꯗꯤ ꯑꯗꯨꯝ ꯂꯧꯅꯒꯅꯤ ꯑꯗꯨꯅꯤ ꯑꯩꯈꯣꯏꯒꯤ ꯈꯨꯠꯇꯗꯤ ꯂꯩꯇꯦ
ꯑꯗꯨꯒ ꯅꯪꯅ ꯉꯥꯁꯥꯏ ꯅꯪꯅ ꯉꯥꯁꯥꯏ ꯍꯥꯏꯕꯗꯣ ꯄꯣꯏꯟ ꯂꯥꯜꯂꯦ ꯏꯕꯥꯅꯤ ꯅꯨꯡꯁꯤꯅꯔꯤ ꯇꯤ ꯍꯥꯏꯅ ꯑꯦꯛꯖꯥꯝꯄꯜ ꯑꯦꯛꯖꯥꯝꯄꯜ ꯍꯥꯏꯕ ꯌꯥꯗꯦ ꯑꯁꯦꯡꯕꯩꯅꯤ
ꯑꯁ ꯆꯥꯛ ꯂꯥꯛꯑꯝꯃꯦꯗ ꯑꯩ ꯉꯁꯥꯏ ꯃꯦꯒꯤ ꯂꯩꯕ ꯊꯥꯕꯅꯦ ꯗꯨꯀꯥꯟꯗꯣ ꯂꯣꯏꯟ ꯊꯤꯡꯈ꯭ꯔꯕ ꯄꯨꯡ ꯇꯔꯥꯗꯤ ꯏꯅꯥꯎꯅꯨꯄꯤꯒ ꯄꯨꯡ ꯇꯔꯥꯗꯤ ꯇꯥꯗ꯭ꯔꯤ ꯃꯥꯄꯟꯒ ꯃꯤꯅꯤꯠ ꯍꯥ
ꯅꯪꯅ ꯅꯪ ꯅꯅꯥꯎꯅꯨꯄꯤꯗ ꯆꯥꯛꯁꯨ ꯆꯥꯕ ꯍꯩꯇꯦꯕ
ꯑꯁ ꯑꯣ ꯏꯅꯥꯎꯅꯨꯄꯤ ꯑꯃꯗꯨꯔꯣ ꯀꯀꯥꯏ ꯃꯆꯥꯗꯣ
ꯍꯣꯏ
ꯏꯟꯖꯥꯡ ꯈꯟꯕꯅꯦ ꯃꯥꯗꯤ ꯏꯟꯖꯥꯡ ꯌꯥꯝ ꯊꯤꯕ ꯆꯤꯜꯍꯥꯎ ꯊꯤꯕ
ꯇꯨꯝ ꯃꯥꯥꯏ ꯆꯥꯛ ꯈꯨꯆꯥꯗꯣ ꯃꯥꯒ ꯆꯥꯛ ꯆꯥꯔꯗꯤ ꯑꯩꯗꯤ ꯆꯥꯛ ꯆꯥꯥꯅꯤꯡꯗꯦ ꯃꯥ ꯂꯩ ꯃꯔꯨ ꯑꯥꯃꯅꯤ ꯈꯗ ꯈꯣꯝꯒꯠꯂ ꯆꯥꯔꯂꯩ ꯑꯗꯨꯗ ꯀꯅꯥꯅ ꯆꯥꯛ ꯆꯥꯅꯤꯡꯒꯦꯔꯣ
ꯃꯥꯒꯤ ꯃꯅꯥꯎꯅꯨꯄꯤ ꯑꯃꯁꯨ ꯂꯩꯌꯦꯅꯦ ꯀꯣ ꯃꯥꯒꯤ ꯃꯈꯥ ꯃꯛꯇ
ꯂꯩꯌꯦ ꯂꯩꯌꯦ ꯃꯣꯏꯒꯤ
ꯐꯣꯔꯇꯤꯟ ꯏꯌꯥꯔꯁ ꯍꯥꯏꯕ꯭ꯔ ꯃꯥꯥꯟ
ꯑꯥ
ꯐꯣꯔꯇꯤꯟ ꯏꯌꯥꯔꯁ ꯍꯥꯏꯕ ꯑꯃ
ꯂꯩꯌꯦ
ꯐꯖꯕ꯭ꯔꯣ ꯑꯗꯨ ꯅꯨꯄꯤꯗꯨꯗꯤ
ꯑꯗꯨ ꯑꯉꯥꯡ ꯀꯥꯏꯌꯣ ꯎꯝ ꯑꯉꯥꯡ ꯑꯣꯏꯔꯤꯕꯅꯤꯅ ꯑꯗꯨꯝ ꯐꯖꯩ ꯍꯌꯦꯡ ꯆꯥꯎ ꯍꯌꯦꯡꯋꯥꯏ ꯆꯥꯎꯔꯁꯨ ꯐꯖꯒꯅꯤ
ꯅꯪꯒ ꯃꯥ ꯀꯅꯥ ꯍꯦꯟꯅ ꯐꯖꯅꯦ
ꯍꯥꯏꯠ ꯑꯗꯨꯃꯥꯏꯅ ꯀꯝꯄꯦꯌꯔ ꯇꯧꯒꯅꯨ
ꯀꯔꯤ ꯀꯔꯤ ꯇꯧꯔꯒꯦꯅꯦ
ꯀꯔꯤꯔꯅ ꯀꯥꯏꯗ꯭ꯔꯣ ꯀꯅ ꯀꯝꯄꯌꯔ ꯇꯧꯒꯦ ꯏꯅꯥꯎ ꯏꯅꯥꯎꯄꯤ ꯃꯛꯄꯨ ꯢꯅꯥꯎ ꯅꯨꯄꯤꯃꯛꯄꯨ ꯀꯝꯄꯤꯌ꯭ꯔ ꯇꯧꯕ ꯌꯥ
ꯑꯗꯨ ꯍꯥꯏꯕ ꯌꯥꯏꯅ ꯏꯅꯥꯎ ꯅꯨꯄꯤꯅ ꯍꯦꯟꯅ ꯐꯖꯩ ꯍꯥꯢꯕꯗꯤ ꯀꯣ ꯑꯦ ꯑꯩꯅ ꯍꯦꯟꯅ ꯐꯖꯩꯅ ꯏꯅꯥꯎꯅꯨꯄꯤꯕꯨꯗꯤ ꯍꯥꯏꯕ ꯌꯥꯏꯅ
ꯑꯩꯗꯤ
ꯅꯪꯗꯤ ꯐꯖꯩꯗ ꯀꯅ ꯏꯁ ꯅꯪ ꯑꯗꯨ ꯍꯥꯏꯌꯦꯅꯦꯕꯗꯤ ꯑꯩ ꯈꯪꯉꯤ
ꯐꯖꯗꯦ ꯐꯖꯗꯦ
ꯃꯁꯛ ꯃꯁꯛ ꯅꯅꯥꯎꯅꯨꯄꯤꯁꯤꯡ ꯃꯁꯛ ꯐꯖꯗꯦ
ꯐꯖꯕꯅꯦ ꯅꯪ ꯈꯪꯗꯕꯩꯅꯦ
ꯐꯖ ꯈꯔ ꫪꯥꯁꯤ ꯂꯩꯅꯤꯡꯌꯦꯕꯀꯣ ꯑꯗꯨꯗ ꯐꯖꯗꯦ ꯅꯪꯅ ꯍꯦꯅꯥ
ꯐꯖꯗꯦ
ꯅꯪꯅ ꯍꯦꯟꯅ ꯐꯖꫪꯝꯅꯤꯀꯣ
ꯃꯣꯏ ꯃꯣꯏ ꯂꯩꯁꯥꯕꯤ ꯌꯥꯝ ꯐꯥꯗ꯭ꯔꯤꯅ ꯌꯥꯝ ꯋꯥꯠꯂꯤꯅ ꯑꯩꯈꯣꯏ ꯍꯧꯖꯤꯛꯇꯤ ꯂꯩꯁꯥꯕꯤ ꯐꯥꯔꯦ ꯈꯔ ꯃꯦꯠꯆꯨꯋꯔ ꯑꯣꯏꯔꯛꯄ ꯃꯇꯝꯅꯤ ꯃꯣꯏꯗꯤ ꯂꯩꯁꯥꯕꯤ ꯐꯥꯅꯤ ꯋꯥꯠꯂꯤ ꯑꯗꯨꯒꯤꯅꯤ ꯑꯁꯤ ꯃꯥꯒꯤ ꯃꯈꯥꯒꯤ ꯏꯅꯥꯎ ꯅꯨꯄꯤꯗꯨꯁꯨ ꯑꯗꯨꯝ ꯐꯖꯕꯅꯦ ꯃꯥꯗꯤ ꯉꯧꯋꯦꯕꯀꯣ ꯑꯩꯈꯣꯏ ꯑꯪꯀꯜ ꯃꯥꯟꯕꯒꯤ ꯑꯗꯣ ꯏꯅꯥꯎ ꯅꯨꯄꯤ ꯃꯆꯦꯗꯨꯁꯨ ꯑꯗꯨꯝ ꯉꯧꯕꯗꯤ ꯉꯧꯋꯦ ꯌꯥꯝ ꯉꯧꯕꯗꯤ ꯅꯠꯇ꯭ꯔꯦ ꯑꯗꯨ ꯁꯦꯀꯦꯟꯗꯣ ꯃꯅꯥꯎꯅꯨꯕꯤ ꯑꯃ ꯆꯍꯤ ꯄꯣꯇꯤꯟ ꯑꯣꯏꯕꯗꯨꯅ ꯃꯥꯗꯤ ꯎꯝ ꯃꯌꯥꯁꯨ ꯄꯣꯕꯅꯤꯀꯣ
ꯎꯝ
ꯑꯗꯨꯒ ꯑꯗꯨꯝ ꯐꯖꯕꯅꯦ ꯑꯉꯥꯡ ꯑꯣꯏꯔꯤꯕꯅꯤꯅ ꯍꯧꯖꯤꯛ ꯐꯖꯒꯅꯤ ꯂꯩꯁꯥꯕꯤ ꯐꯥꯔꯒꯁꯨ ꯀꯨꯆꯨꯗꯣ ꯉꯥꯎꯋꯦꯕꯒꯣ ꯑꯗꯨꯒꯤ
ꯎꯝ ꯅꯪꯅ ꯑꯗꯨꯝ ꯅꯪꯅꯗꯤ ꯍꯦꯜꯂꯅꯤ ꯑꯗꯨꯏꯁꯨ ꯄꯥꯜꯂꯤ
ꯍꯦꯜꯂꯣꯢꯗ ꯑꯩꯈꯣꯏ ꯈꯨꯟꯗꯅꯦ ꯂꯩꯁꯥꯕꯤ ꯃꯆꯥ ꯃꯆꯥ ꯐꯖꯕ ꯌꯥꯝ ꯂꯩꯌꯦ ꯑꯩꯈꯣꯏꯒꯤ
ꯅꯪꯒꯤ ꯍꯧꯖꯤꯛ ꯀꯔꯤꯔꯥ ꯍꯣꯏ
ꯑꯗꯨꯁꯤꯡꯗꯣ ꯃꯁꯛ ꯂꯣꯏꯅ ꯐꯖꯩꯑꯦꯕꯀꯣ ꯑꯩꯈꯣꯏ ꯈꯨꯟꯗꯗꯤ
ꯎꯝ
ꯑꯗꯣ ꯃꯣꯏꯗꯤ ꯑꯉꯥꯡ ꯑꯣꯏꯔꯤꯗꯅ ꯐꯖꯩ ꯍꯥꯏꯔꯒꯁꯨ ꯑꯉꯥꯡ ꯑꯣꯏꯔꯤꯕꯅꯤꯅ ꯌꯦꯡꯐꯝ ꯈꯪꯗꯦꯕꯀꯣ ꯐꯖꯔꯒꯁꯨ ꯌꯦꯡ ꯌꯦꯡꯐꯝ ꯈꯪꯗꯕ ꯑꯃ ꯂꯩꯅꯀꯣ ꯑꯗꯩ ꯃꯦꯆꯌꯣꯔꯒꯤ ꯁꯛꯇꯣ ꯑꯣꯏꯗꯕꯅꯤꯅ
ꯀꯗꯥꯏ ꯎꯝ
ꯀꯔꯤ ꯈꯤꯇꯪ ꯀꯩ ꯍꯥꯏꯕ꯭ꯔꯣ
ꯅꯪꯁꯤ ꯐꯖꯅ ꯈꯪꯉꯤꯍꯦ ꯅꯪꯒꯤ ꯍꯧꯖꯤꯛ ꯐꯣꯇꯣ ꯑꯃ ꯀꯦꯐꯦꯗ ꯀꯥꯞꯄꯤꯗꯣ
ꯑꯥ
ꯅꯪꯅ ꯄꯨꯡ ꯍꯥꯞꯄꯒ ꯀꯥꯞꯄꯤꯗꯣ
ꯑꯥ ꯑꯗꯨ ꯀꯩꯗꯧꯕ
ꯑꯗꯨꯒ ꯅꯪꯒꯤ ꯍꯧꯖꯤꯛ ꯑꯗꯨ ꯅꯪ ꯅꯪꯒꯤ ꯃꯁꯛꯇꯨ ꯌꯥꯝ ꯇꯣꯡꯉꯥꯜꯂꯤꯅꯦ ꯍꯥꯏꯕꯗꯤ ꯐꯣꯇꯣ ꯐꯣꯇꯣ ꯈꯨꯗꯤꯡꯃꯛ ꯇꯣꯡꯉꯥꯜꯂꯦꯕ
ꯈꯪꯗꯦ ꯆꯍꯤ ꯆꯍꯤ ꯑꯃ ꯑꯃꯒꯤ ꯐꯣꯇꯣꯅꯦ ꯑꯗꯨꯗꯣ ꯆꯍꯤ ꯑꯃꯒꯤ ꯍꯥꯏꯗꯤ ꯆꯍꯤ ꯑꯃꯗ ꯀꯥꯞꯈꯤꯕ ꯐꯣꯇꯣ ꯑꯃ ꯆꯍꯤ ꯑꯃꯗ ꯀꯥꯞꯄꯤꯕ ꯐꯣꯇꯣ ꯑꯃ ꯑꯣꯏꯕꯅꯦ ꯆꯍꯤ ꯑꯃ ꯃꯊꯥꯟꯗ ꯀꯥꯞꯄ ꯐꯣꯠꯇꯣ ꯅꯠꯇꯦꯕ ꯑꯗꯨ ꯆꯍꯤ ꯆꯍꯤꯒꯤ ꯐꯣꯇꯣ ꯌꯥꯝ ꯂꯩꯗ ꯁꯛ ꯇꯣꯉꯥꯟꯕꯅꯦ ꯂꯣꯏꯅ
ꯐꯖꯩ ꯍꯧꯖꯤꯛ ꯅꯪꯅ ꯑꯩꯅ ꯍꯥꯏꯕꯗꯣ ꯑꯩꯅ ꯍꯥꯏꯕꯗꯣ ꯀꯦꯐꯦꯗ ꯀꯥꯞꯄꯤꯗꯣ ꯑꯗꯨ ꯅꯪꯅꯁꯨ ꯌꯥꯝ ꯐꯖꯩ
ꯑꯗꯨꯁꯨ ꯍꯟꯗꯛꯀꯤꯗꯤ ꯅꯠꯇꯦ
ꯑꯩꯉꯣꯡꯗ ꯂꯩꯌꯦ ꯀꯅꯥꯅ ꯊꯥꯕ ꯑꯩꯉꯣꯟꯗ ꯂꯩꯌꯦ ꯑꯗꯨ ꯀꯅꯥꯅ ꯊꯥꯕ ꯃꯥꯟꯕ꯭ꯔꯥ
ꯀꯅꯅꯥ ꯊꯥꯔꯛꯄ ꯈꯪꯗꯦꯗ
ꯂꯥꯡꯊꯥꯛ ꯀꯅꯤ ꯅꯪꯅ ꯃꯤ ꯑꯃꯕꯨ ꯊꯥꯈꯤꯕ ꯃꯤ ꯑꯃꯗꯨꯅ ꯑꯩꯉꯣꯟꯗ ꯁꯦꯌꯔ ꯇꯧꯔꯛꯄ
ꯇꯥꯜꯂꯦ ꯃꯤ ꯎꯁꯤꯠꯇꯕ ꯑꯩꯗꯤ ꯋꯥꯟ ꯇꯥꯏꯝ ꯈꯛꯇ ꯌꯦꯡꯕ ꯌꯥꯅꯤꯌꯦ ꯊꯥꯕꯅꯤꯗ
ꯑꯗꯨꯗꯤ ꯃꯥꯗꯤ ꯀꯃꯥꯏꯅ ꯑꯩꯕꯨ ꯊꯥꯔꯛꯄ
ꯑꯗꯨꯗꯤ ꯑꯩꯁꯨ ꯈꯪꯗ꯭ꯔꯦ ꯑꯩꯁꯨ ꯈꯪꯗ꯭ꯔꯦ
ꯈꯪꯉꯣꯢ ꯅꯪꯅ
ꯅꯗꯦ ꯀꯔꯝꯕ ꯐꯣꯇꯣꯅꯣ ꯍꯥꯏ ꯀꯔꯝꯕꯅꯣꯅꯦ ꯍꯥꯏꯔꯛꯎꯅꯦ
ꯑꯩꯩ ꯊꯥꯕꯤꯒꯦ ꯌꯦꯡꯉꯨ ꯍꯧꯖꯤꯛ
ꯑꯁꯨꯛ ꯌꯥꯝ ꯃꯤ ꯎꯁꯤꯠꯇꯕ ꯑꯩꯒꯤ ꯑꯩꯒꯤꯁꯦ ꯁꯦꯞ ꯄꯪꯇꯪ ꯇꯧꯕ ꯕ ꯊꯥꯔꯛꯑꯣ ꯊꯥꯔꯛꯑꯣ
ꯀꯥꯏ ꯂꯩꯔꯒꯦꯅꯦ ꯅꯨꯡꯗꯥꯡ ꯊꯦꯡꯈ꯭ꯔ ꯀꯥꯟꯁꯤꯗ ꯀꯅꯥ ꯀꯅꯥꯅꯣꯅꯦ ꯀꯣꯜ ꯇꯧꯁꯤ ꯀꯣꯜ ꯇꯧꯁꯤ ꯍꯥꯏꯔꯤꯁꯤ
ꯋꯥꯔꯤ ꯁꯥꯟꯅꯕ ꯅꯨꯡꯉꯥꯏꯕꯩꯅꯦꯗꯅ
ꯊꯈ꯭ꯔꯕꯣ
ꯍ ꯀꯣ ꯊꯥꯔ ꯎꯝ
ꯂꯥꯛꯇꯔꯤ
ꯔ ꯄꯤꯗ ꯂꯒ ꯊꯥꯕꯤꯔꯕꯅꯤꯀꯣ ꯇꯥꯛꯇꯨ ꯑꯁ ꯑꯩꯒꯤ ꯅꯦꯠꯁꯤ ꯅꯨꯡꯉꯥꯏꯇꯕꯗꯨꯀꯣ
ꯎꯝ ꯂꯥꯛꯇꯦ
ꯂꯥꯛꯀꯅꯤ ꯂꯥꯛꯀꯅꯤ ꯉꯥꯢꯌꯣ ꯎꯝ ꯅꯤ ꯋꯥꯟ ꯄ꯭ꯂꯁꯁꯦ ꯑꯗꯨꯝ ꯀꯦꯃꯦꯔꯥꯗꯤ ꯌꯥꯕꯅꯤꯅ ꯀꯣ ꯋꯥꯟ ꯄ꯭ꯂꯁ ꯄꯥꯏꯕꯁꯤ ꯀꯦꯃꯦꯔꯥꯗꯤ ꯐꯖꯩ ꯌꯦꯕꯗꯣ ꯁꯦꯡꯉꯦꯕ ꯀꯦꯃꯦꯔꯥ ꯁꯦꯡꯉꯤ ꯑꯥꯏꯐꯣꯟꯁꯨ ꯁꯦꯡꯉꯤ ꯁꯦꯝꯁꯨꯡ ꯆꯦꯟꯁꯨꯡꯁꯤ ꯁꯦꯡꯉꯁꯨ ꯆꯦꯟꯁꯨꯡꯅ ꯀꯥꯞꯄꯁꯦ ꯐꯖꯕ ꯉꯝꯗꯦꯅꯤ ꯇꯥꯕ꯭ꯔꯣ
ꯇꯥꯢꯌꯦ ꯇꯥꯢꯌꯦ ꯍꯥꯏꯁ ꯀꯔꯤꯔ ꯑꯩꯒꯤꯗꯤ ꯇꯣꯉꯥꯟ ꯇꯣꯉꯥꯟꯂꯦꯍꯦ
ꯐꯔꯤꯗ ꯉꯥꯟꯕ
ꯎꯝ ꯅꯍꯥꯟ ꯑ ꯀꯩꯅꯣ ꯈꯛꯇ ꯑꯣꯏꯔꯝꯕꯗꯣ ꯉꯁꯤ ꯊ꯭ꯔꯤ ꯌꯧꯔꯝꯃꯤꯅꯦ ꯇꯣꯇꯦꯜꯗꯣ ꯁꯤꯛꯁ ꯑꯣꯏꯔꯅꯦ ꯑꯩꯒꯤ ꯑꯩ ꯍꯥꯏꯕꯤꯒꯦꯀꯣ ꯑꯩꯒꯤ ꯏꯆꯦ__ ꯑꯅꯤ ꯂꯩꯔꯤꯗꯅ ꯑꯅꯤ ꯆꯪꯗꯕ
ꯎꯝ
ꯑꯗꯨ ꯑꯅꯤꯗꯨꯗꯀꯣ
ꯍꯣꯏ
ꯑꯃꯅ ꯑꯩ ꯊꯥꯕꯤꯒꯦ ꯑꯗꯨꯒ ꯌꯦꯡꯉꯨ꯫ ꯑꯁꯤ ꯂꯩꯌꯦ ꯑꯅꯤ꯫
ꯋꯥꯎ꯫
ꯑꯩꯖꯤ ꯈꯠꯇ ꯌꯦꯡꯕꯅꯤꯅꯦ꯫ ꯑꯁꯤꯁꯦ ꯐꯅꯤꯕꯣꯏꯅ ꯐꯅꯤꯕꯣꯏꯅ ꯊꯥꯕꯅꯤꯀꯣ꯫ ꯃꯔꯥ ꯃꯁꯛꯇꯨꯒ ꯑꯩꯒꯤ ꯁ꯭ꯌꯦꯔ ꯒ ꯇꯧꯌꯦ
ꯅꯪꯅ ꯃꯥꯕꯨ ꯊꯥꯔꯒ꯫
ꯑꯩ ꯑꯁꯤꯗꯤ ꯊꯥꯗꯦꯍꯦ ꯃꯥ ꯑꯩꯒꯤ ꯀꯩꯅꯣꯗꯩ ꯂꯧꯕ ꯑꯣꯏꯔꯝꯒꯅꯤ꯫ ꯑꯩꯒꯤ ꯕꯦꯛꯒ꯭ꯔꯥꯎꯟ
ꯃꯥꯗꯤ ꯀꯔꯤꯒꯤ ꯅꯉꯣꯟꯗ ꯁꯤꯌꯔ ꯇꯧꯕ꯭ꯔꯥ ꯑꯃ ꯍꯥꯏꯕꯅꯦ ꯀꯔꯤ ꯍꯥꯏꯔꯒ ꯁꯤꯌꯔ ꯇꯧꯕ꯭ꯔꯥ
ꯁꯤ ꯅꯨꯄꯤꯁꯤ ꯃꯁꯛ ꯐꯖꯥꯕ꯭ꯔꯥ ꯌꯦꯡꯉꯣꯅ ꯍꯥꯏꯕ
ꯗꯨꯏ ꯑꯩꯅ ꯌꯥꯝ ꯐꯖꯩ ꯑꯩꯅ ꯌꯥꯝ ꯐꯖꯩꯌꯦ ꯀꯅꯥꯅꯣ ꯁꯤꯕꯨ ꯅꯣꯏꯁ ꯁꯥꯏꯔꯣ ꯍꯥꯏꯅ ꯍꯥꯏꯕ ꯐꯥꯔꯁꯇ ꯍꯥꯏꯕꯅꯤꯀꯣ ꯑꯩꯒ ꯅꯪ ꯈꯪꯅꯗ꯭ꯔꯤꯉꯩꯗ ꯑꯗꯨꯃꯥꯟ ꯅꯠꯇꯦ ꯍꯥꯏꯅ ꯍꯥꯏꯕ ꯂꯥꯏꯟ ꯁꯦꯝꯕ ꯌꯥꯒꯅꯤ ꯍꯥꯏꯕ ꯃꯥꯂ
ꯃꯥꯅ ꯂꯥꯏꯟ ꯁꯦꯝꯒꯦꯅ ꯈꯟꯕ ꯑꯗꯨꯒꯤ
ꯃꯥꯒꯤ ꯅꯨꯄꯤ ꯂꯩꯔꯒꯥꯀꯣ ꯐꯨꯅꯤꯡꯗꯕ꯭ꯔꯥ꯫
ꯍꯥ ꯍꯔꯥꯎꯔꯝꯃꯅꯤꯅꯦ ꯍꯧꯖꯤꯛꯇꯤ ꯑꯩꯅ ꯍꯥꯏꯖꯤ ꯍꯥꯏꯕ ꯋꯥꯗ
ꯀꯔꯤ ꯍꯔꯥꯎꯒꯦꯔꯣ ꯏ ꯐꯨꯅꯤꯡꯕꯒꯤ ꯁꯛꯇ ꯆꯦꯜꯂꯦ꯫
ꯅꯪꯒꯤꯗꯣ ꯅꯍꯥꯟꯒꯤꯁꯨ ꯌꯥꯎꯔꯗꯤ ꯅꯥꯏꯟ ꯀꯦ ꯌꯧꯔꯅꯤꯀꯣ꯫
ꯎꯝ ꯌꯥꯎ ꯌꯧꯒꯅꯤꯅꯦ ꯌꯥꯝ ꯍꯔꯥꯎꯏꯅꯦ
ꯅꯠꯇꯦ ꯅꯍꯥꯟꯒꯤ ꯅꯥꯏꯟ ꯅꯤꯡꯒꯤ ꯊ꯭ꯔꯤ ꯅꯍꯥꯟꯒꯤ ꯃꯥꯡꯒ꯭ꯔꯕꯗꯣ꯫ ꯇꯣꯛꯄꯒꯤꯗ ꯆꯪꯉꯝ ꯗꯨ ꯌꯥꯎꯔꯗꯤ ꯅꯥꯏꯟꯇ ꯀꯦ ꯌꯧꯗꯣꯏꯅꯦ ꯌꯦꯡꯉꯣ
ꯌꯧꯔꯅꯤ ꯑꯥ ꯑꯟ ꯑꯗꯨ ꯈꯛꯇ ꯑꯣꯏꯔꯔꯣꯏ꯫ ꯑꯃꯅꯥ ꯋꯥꯟꯒꯥ꯫ ꯑ ꯋꯥꯟꯒ ꯑꯥꯢꯠ꯫ ꯇꯤ ꯋꯥꯟ ꯑꯁ ꯑꯃꯒ ꯑꯥ ꯍꯥꯏꯔꯛ ꯑꯩ ꯍꯥꯏꯕ ꯍꯩꯇ꯭ꯔꯦ ꯇꯔꯥꯗꯤ ꯍꯦꯜꯂꯅꯤ ꯇꯔꯥ ꯍꯦꯟꯒꯅꯤ꯫
ꯑꯗꯨꯗꯤ ꯑꯩꯉꯣꯟꯗꯒꯤ ꯌꯥꯝ ꯍꯦꯜꯂꯦ ꯅꯣꯏꯗꯤ꯫
ꯅꯍꯥꯟꯒꯤ ꯌꯥꯎꯕꯗꯨꯒ ꯃꯥꯡꯈꯤ꯫ ꯑꯗꯨꯒ ꯀꯃꯥꯏꯅ ꯍꯦꯟꯕ꯭ꯔꯣ ꯅꯪ ꯇꯔꯥꯃꯨꯛ ꯄꯥꯏꯔꯒ꯫
ꯇꯔꯥꯃꯨꯛ ꯄꯥꯏꯔꯁꯨ ꯑꯩꯗꯤ ꯋꯥꯔꯤ ꯁꯨꯡꯁ ꯁꯥꯅꯗꯕꯒꯤꯀꯣ꯫ ꯑꯩꯒꯤ ꯑꯃꯥꯗ ꯁꯥꯕꯗ ꯃꯈꯣꯟ ꯇꯥꯗꯦ ꯃꯈꯣꯟ ꯇꯥꯗꯦꯅ ꯃꯤ ꯃꯌꯥꯝꯅ
ꯌꯥꯝ ꯍꯔꯥꯎꯔꯦ ꯃꯥꯡꯈꯤꯕꯗ ꯂꯣꯏ ꯍꯟꯖꯤꯜꯂꯛꯑꯦ
ꯐꯔꯦ ꯌꯥꯝ ꯐꯔꯕꯅꯦ ꯑꯗꯨ꯫
ꯌꯥꯝ ꯐꯩꯀꯣ꯫
ꯀꯅꯥꯔꯣ ꯅꯪꯒꯤ ꯕꯦꯛꯒ꯭ꯔꯥꯎꯟꯒꯤ ꯍꯥꯞꯄꯁꯤꯗꯤ ꯏꯁꯄꯦꯛ ꯋꯥꯏꯠ ꯍꯥꯞꯄꯗꯣ꯫
ꯀꯅꯥ ꯃꯥꯟ꯭ꯕꯔꯣ꯫
ꯈꯪꯗꯦ ꯑꯩꯁꯨ꯫
ꯌꯥꯝ ꯌꯦꯡꯕ ꯌꯥꯗꯕꯅꯦ ꯃꯅꯤꯡꯒꯤ
ꯎꯝ
ꯑꯩꯅꯅꯦ ꯁꯤꯖꯨ
ꯑꯗꯨꯗꯤ ꯑꯃꯗꯨ ꯑꯃꯗꯨ ꯅꯨꯄꯥꯔꯣ ꯍꯤꯌꯔꯁ꯭ꯇꯥꯏꯜ ꯗꯨꯗꯤ ꯅꯨꯄꯥ ꯃꯥꯜꯂꯦ ꯍꯤꯌꯔꯁ꯭ꯇꯥꯏꯜꯗꯨ ꯅꯨꯄꯥ ꯃꯥꯜꯂꯦ ꯑꯃꯗꯨꯗꯤꯀꯣ ꯇꯥꯕ꯭ꯔꯣ ꯇꯥꯕ꯭ꯔꯣ ꯍꯥꯏꯔꯒ